ꯑꯅꯥꯕ꯭ꯔꯣ
ꯇꯥꯏꯌꯦ
ꯍꯜꯂꯛꯇꯕ꯭ꯔꯣ
ꯍꯣꯏ ꯍꯧꯖꯤꯛꯅ ꯌꯨꯝ ꯌꯧꯈ꯭ꯔꯦ ꯑꯩ ꯋꯥꯕꯗꯨ ꯂꯣꯏꯔꯦ
ꯋꯥꯒꯗꯝꯅꯤ ꯑꯣꯏꯃꯟ ꯈꯔꯦ ꯅꯣꯏ
ꯇꯨꯝꯕ ꯅꯨꯡꯉꯥꯏꯅꯤꯉꯥꯏꯅꯤꯗ ꯅꯪꯗꯤ ꯀꯩꯗꯧꯔꯤꯅꯣ
ꯑꯩꯁꯨ ꯃꯩ ꯅ ꯀꯔꯤꯁꯨ ꯇꯧꯗ꯭ꯔꯦ ꯂꯩꯗ
ꯑꯩ ꯁꯥꯔꯝꯒꯅꯤꯀꯣ ꯅꯪꯒꯤ
ꯎꯝ ꯁꯥꯌꯦ ꯅꯣꯏꯁꯨ ꯁꯥꯕ꯭ꯔꯣ
ꯁꯥꯏꯌꯦ ꯍꯧꯖꯤꯛ ꯍꯧꯖꯤꯛꯅ ꯂꯝꯕꯤ ꯆꯠꯂꯒ ꯑꯗꯨꯝ ꯍꯜꯂꯛꯄꯒꯤ ꯁꯥꯏ ꯍꯣꯔꯦꯟ ꯂꯩꯔꯗꯤ ꯈꯔꯥ ꯏꯤꯡꯒꯗꯧꯕ ꯃꯜꯂꯦ ꯗꯣ ꯈꯪꯗꯦ
ꯆꯥꯛ ꯊꯣꯡꯕ ꯍꯧꯗꯔ꯭ꯤ
ꯊꯣꯡꯕ ꯍꯧꯗꯔꯤ ꯉꯁꯤꯗꯤ ꯊꯣꯡꯉꯔꯣꯏꯗ ꯉꯁꯥꯏ ꯑꯥ ꯑꯥꯗ ꯁꯤꯡꯖꯨ ꯆꯕꯤꯕꯒꯤ
ꯅꯨꯡꯉꯥꯏꯕ꯭ꯔꯣ ꯅꯣꯏ ꯆꯠꯄꯥ ꯃꯐꯝꯗꯨ
ꯍꯥꯥ
ꯅꯨꯡꯉꯥꯏꯕ꯭ꯔꯣ ꯅꯣꯏ ꯆꯠꯄ ꯃꯐꯝꯗꯣ
ꯅꯨꯡꯉꯥꯏꯕꯅꯥ ꯁꯤꯒꯦ ꯇꯧꯋꯦ
ꯁꯤꯒꯦꯅꯗꯤ ꯇꯧꯒꯅꯨꯗ ꯂꯥꯞꯄ꯭ꯔꯣ
ꯌꯥꯝ ꯂꯥꯞꯇꯦ ꯑꯗꯨꯝ ꯅꯥꯛꯏꯗ
ꯑꯣ
ꯂꯥꯞꯇꯦ ꯂꯥꯞꯇꯦ ꯅꯪꯗꯤ ꯉꯁꯤ ꯀꯃꯥꯏ ꯇꯧꯔꯒꯥ ꯂꯩꯕ꯭ꯔꯥ ꯗꯨꯝ ꯍꯣꯜꯗꯦ ꯗꯨꯝ ꯂꯩꯕ꯭ꯔꯥ ꯌꯨꯝꯗ
ꯎꯝ ꯍꯣꯁꯄꯤꯇꯥꯜꯗ ꯑꯃꯨꯛꯀꯥ ꯆꯠꯂꯦ
ꯑꯣ ꯑꯣ ꯅꯪꯒꯤ ꯔꯤꯖꯥꯜꯗꯣ ꯂꯧꯕ
ꯎꯝ
ꯑꯣ ꯑꯗꯣ ꯅꯪꯒꯤ ꯆꯦꯁꯀꯤ ꯔꯤꯖꯜꯗꯣ ꯀꯔꯤ ꯍꯥꯏꯅ ꯊꯣꯛꯄ꯭ꯔꯥ
ꯆꯦꯁꯀꯤ ꯔꯤꯖꯜꯗꯤ ꯅꯣꯔꯃꯦꯜꯅꯤ ꯍꯥꯏꯌꯦ
ꯑꯣ ꯑꯣ
ꯑꯗꯨꯒ ꯚꯥꯏꯠꯇꯥꯃꯤꯟꯗꯤ ꯋꯥꯠꯄꯒꯤꯅꯤꯅ ꯊꯥ ꯑꯍꯨꯝ ꯍꯤꯗꯥꯛ ꯆꯥꯑꯣꯅ
ꯅꯥ ꯑꯗꯨꯗꯤ ꯚꯤꯇꯥꯃꯤꯟ ꯗꯤ ꯑꯥꯏꯔꯟꯒꯤ ꯁꯔꯨ ꯅꯪꯒꯤ ꯕꯣꯟꯁꯀꯤ ꯁꯔꯨ ꯋꯥ ꯋꯥꯠꯂꯤꯅꯦ
ꯑꯗꯨꯒꯤ
ꯑꯥꯎ ꯆꯥꯎ ꯍꯤꯗꯥꯥꯛ ꯐꯖꯟ ꯆꯥꯎꯋꯣ
ꯎꯝ ꯑꯁ ꯍꯤꯗꯥꯛꯁꯨ ꯇꯥꯡꯃꯥꯟꯗꯅ ꯑꯩꯁ
ꯀꯤꯌꯥ ꯀꯤꯌꯥ ꯇꯤꯡꯕ꯭ꯔꯥ ꯍꯤꯗꯥꯛ ꯂꯧꯕ
ꯋꯥꯟ ꯊꯥꯎꯖꯟ ꯁꯤꯛꯁ ꯍꯟꯗ꯭ꯔꯦꯗ ꯍꯦꯜꯂꯤ ꯊꯥ ꯑꯃꯗ
ꯌꯥꯏꯍꯦ
ꯑꯗꯨꯒ ꯑꯃꯨꯛꯀꯥ ꯕꯤꯄꯤ ꯆꯦꯛ ꯇꯧꯔꯒ ꯕꯤꯄꯤ ꯂꯣ ꯑꯃꯨꯛꯀꯥ ꯇꯧꯈꯥꯏꯔꯒ
ꯎꯝ ꯆꯥꯛ ꯆꯥꯗꯕ꯭ꯔꯥ ꯅꯪ ꯎꯛꯁꯥꯗꯣ ꯎꯛꯁꯥꯗꯣ ꯆꯥꯋꯣ
ꯑꯁ ꯑꯣꯛꯁꯥ ꯁꯥꯗꯣ ꯆꯔꯔꯣꯏ ꯑꯩ
ꯑꯗꯨꯝ ꯀꯔꯤꯔꯥ ꯒꯨꯒꯜꯗꯔꯥ ꯌꯦꯡꯂꯒ ꯕ꯭ꯂꯗ ꯄ꯭ꯔꯦꯁꯔꯒꯤ ꯈꯔ ꯐꯕ ꯐꯥꯕꯗꯣ ꯑꯗꯨ ꯌꯦꯡꯂꯒ ꯆꯥꯎꯋꯣꯅꯦ ꯀꯔꯤꯔꯣ ꯍꯟꯗꯛ ꯕꯤ ꯄꯤ ꯂꯣ ꯑꯣꯏꯁꯤꯗꯤ ꯂꯣꯏꯔꯦ ꯕꯦꯝꯃꯣ ꯅꯪꯁꯦ
ꯑꯃꯨꯛꯀꯥ ꯃꯟꯗꯦꯗ ꯆꯦꯛꯑꯞ ꯑꯃ ꯆꯠꯅꯤꯡꯉꯥꯏ ꯂꯩꯔꯦ ꯒꯥꯏꯅꯤꯒꯤꯗ ꯑꯃꯨꯛꯀꯥ ꯆꯠꯂꯨꯅ ꯚꯦꯔꯥ ꯀꯥꯔꯦꯗ ꯍꯟꯗꯛ ꯎꯝ ꯑꯃꯨꯛꯀꯥ ꯑꯗꯁꯨ ꯆꯠꯂꯒ ꯍꯤꯗꯥꯛ ꯄꯤꯔꯗꯤ ꯑꯩ ꯂꯣꯏꯔꯦ ꯃꯊꯥ ꯌꯥꯝ ꯁꯥꯔꯦ ꯄꯩꯁꯥ ꯆꯠꯃꯟꯕꯒꯤ
ꯇꯨꯅꯦ ꯍꯣꯏ ꯈꯪꯗ꯭ꯔꯦ ꯅꯦꯛꯁ ꯋꯤꯛ ꯃꯤ ꯊꯣꯛꯅꯤꯡꯈ꯭ꯔꯦ
ꯍꯥꯥ
ꯅꯦꯛꯁ ꯋꯤꯛ ꯑꯃꯨꯛ ꯊꯣꯛꯅꯤꯡꯈ꯭ꯔꯦꯕ
ꯑꯧ ꯑꯩꯁꯨ ꯊꯣꯛꯅꯤꯡꯉꯤ
ꯌꯥꯝꯅ ꯊꯣꯡꯅꯤꯡꯈ꯭ꯔꯦ
ꯑꯩ ꯌꯥ ꯈꯪꯗ꯭ꯔꯦꯅꯦ
ꯆꯥꯛ ꯏꯟꯁꯥꯡ ꯊꯣꯡꯕ ꯍꯧꯈ꯭ꯔꯕ꯭ꯔꯣ
ꯑꯁ ꯊꯣꯡꯈꯤꯔꯦꯗ ꯉꯁꯤꯗꯤ ꯃꯤ ꯀꯔꯤ
ꯃꯝꯈ꯭ꯔꯕ꯭ꯔꯥ ꯑꯗꯨꯗ
ꯃꯥꯝꯗ꯭ꯔꯤ ꯈꯔ ꯋꯥꯠꯂꯤ ꯃꯝꯅꯤꯉꯥꯏ
ꯑꯁꯤꯗꯗꯤ ꯃꯝꯈ꯭ꯔꯦꯅꯦ
ꯑꯣ ꯉꯁꯤ ꯃꯤ ꯆꯥꯛ ꯆꯥꯕ ꯂꯥꯛꯀꯅꯤꯅꯀꯣ
ꯎꯝ
ꯃꯣꯏꯒꯤ ꯌꯨꯝꯗ ꯗꯨꯅ ꯉꯥꯏꯔꯤꯅꯤ ꯑꯩꯈꯣꯏ ꯅꯨꯄꯤ ꯑꯃꯥ ꯁꯦ ꯁꯤꯗꯗꯤ ꯗꯦꯁꯤ ꯆꯤꯛꯀꯦꯟꯅ ꯀꯥꯎꯕꯗꯣ ꯂꯣꯀꯦꯜ ꯆꯤꯛꯀꯦꯟ ꯍꯥꯏꯕꯒꯨꯝ ꯇꯧꯕꯅꯤ ꯑꯗꯨꯗ ꯅꯨꯄꯤ ꯃꯥꯅ ꯑꯣꯐꯔ ꯇꯧꯕꯤꯒꯦ ꯍꯥꯏꯌꯦ ꯉꯁꯤ
ꯌꯥꯏꯅꯦ
ꯆꯥꯕ ꯐꯪꯉꯦ ꯍꯥꯏꯌꯦ ꯃꯥꯉꯣꯟꯗ
ꯑꯆꯥ ꯆꯥ
ꯃꯥꯅ ꯑꯣꯐꯔ ꯇꯧꯕꯤꯅ
ꯑꯣ ꯅꯆꯦ ꯅꯆꯦꯒꯤ ꯃꯃꯥꯟꯅꯕꯤꯔꯣ
ꯎꯝ ꯎꯝ ꯑꯩ ꯏꯆꯦꯒꯤ ꯅꯨꯄꯥꯒꯤ ꯈꯣꯏ ꯑꯣꯏꯕꯤ ꯁꯣꯏꯗ꯭ꯔꯦ
ꯑꯗꯨ ꯑꯗꯨꯗꯤ ꯀꯩꯁꯨ ꯀꯥꯏꯗꯦꯍꯦ
ꯑꯗꯨꯝ ꯁꯣꯏꯔ ꯂꯩꯔꯦ ꯃꯤꯡ ꯇꯥꯎꯕ꯭ꯔ ꯂꯩꯐꯝ ꯍꯥꯏꯕ꯭ꯔꯥ ꯑꯗꯨꯝ ꯁꯣꯏꯔ ꯂꯩꯔꯦ
ꯑꯩꯁꯨ ꯑꯗꯨꯝ ꯁꯣꯏꯔꯒ ꯂꯩꯌꯦꯗꯤ ꯔꯤꯌꯥꯁꯨ ꯑꯗꯨꯝ ꯍꯥꯏꯔꯣꯏ ꯍꯥꯏꯔꯁꯨ ꯃꯊꯟꯇ ꯑꯗꯨꯝ ꯍꯥꯏꯗꯣꯛ
ꯎꯝ ꯁꯣꯏ ꯁꯣꯏꯗꯅ ꯑꯗꯨꯝ ꯍꯥꯏꯗꯣꯛꯄ ꯋꯥꯅꯤꯗ
ꯑꯗꯨꯅꯦ ꯌꯥꯝꯅ ꯌꯥꯝꯅ ꯔꯦꯁꯇ꯭ꯔꯤꯛꯁꯟ ꯂꯩꯕ ꯁꯤꯁꯨ ꯇꯜꯂꯦ
ꯑꯧ
ꯗꯨꯒꯤ ꯅꯆꯦꯈꯣꯏꯗꯤ ꯂꯝꯕꯤꯗ ꯆꯠꯂꯝꯒꯅꯤ ꯃꯣꯏꯗꯤ ꯑꯥ ꯀꯥꯕ ꯂꯥꯁꯇ ꯃꯇꯣꯟꯗ ꯑꯈꯣꯏꯗꯤ ꯀꯥꯕ ꯉꯝꯗ꯭ꯔꯦ ꯗꯨꯒꯤ ꯐꯥꯔꯁꯇꯣ ꯑꯗꯨꯗ ꯈꯛ ꯀꯥꯏ ꯑꯃꯨꯛ ꯍꯥꯜꯂꯛꯄꯅꯦ
ꯑꯁ ꯅꯣꯏꯁꯦ ꯑꯩꯗꯤ ꯇꯨꯝꯕ ꯉꯝꯃꯔꯣꯏꯗ ꯁꯤꯃꯨꯛ ꯋꯥꯔꯗꯤ
ꯑꯔꯦ ꯋꯥꯔꯗꯤ ꯇꯨꯝꯕ ꯅꯨꯡꯉꯥꯏꯕꯅꯦ
ꯑ ꯑꯩꯗꯤ ꯈꯣꯡꯅ ꯌꯥꯗ꯭ꯔꯦ ꯅꯥꯔꯗꯤ ꯑꯦ ꯋꯥꯔꯗꯤ
ꯈꯣꯡꯗꯤ ꯅꯥꯕꯨꯗꯤ ꯅꯥꯏꯌꯦ ꯈꯣꯏꯁꯨ
ꯈꯣꯡ ꯅꯥꯔꯗꯤ ꯍꯛꯆꯥꯡ ꯂꯣꯏꯅꯃꯛ ꯁꯥꯒꯠꯂꯒ ꯎꯝ ꯇꯨꯝꯗ꯭ꯔꯦ
ꯗꯨꯅꯤ ꯍꯣꯏ ꯈꯣꯡꯗꯤ ꯈꯣꯡꯗꯤ ꯅꯥꯗꯤ ꯅꯥꯒꯅꯤ
ꯁꯤꯗꯗꯤ ꯊꯕꯛꯁꯨ ꯀꯔꯤꯁꯨ ꯇꯥꯎꯗꯕꯅꯤꯅꯀꯣ ꯂꯝꯕꯤ ꯆꯠꯄꯁꯨ ꯉꯝꯗ꯭ꯔꯦꯅꯦ
ꯇꯣꯅꯦ
ꯕꯛꯀꯦꯠꯀ ꯄꯥꯏꯔꯒ ꯏꯁꯤꯡꯗ ꯂꯧꯕꯁꯨ ꯆꯠꯄ ꯉꯝꯗ꯭ꯔꯦ ꯍꯧꯖꯤꯛꯀꯥꯟ ꯌꯥꯝ ꯁꯣꯟꯈ꯭ꯔꯦ ꯍꯛꯆꯥꯡꯁꯤꯁꯨ
ꯎꯗ꯭ꯔꯦ ꯊꯕꯥꯥꯛ ꯊꯕꯥꯥꯛ ꯈꯔ ꯈꯔ ꯁꯨꯋꯣ ꯋꯥꯒꯨꯝꯕ ꯆꯠꯂꯨꯅ
ꯍꯥꯏꯇꯦ ꯍꯧꯖꯤꯛꯀꯥꯟꯗꯤ ꯋꯥꯛ ꯑꯗꯣ ꯐꯖꯅ ꯆꯠ ꯃꯟꯕꯒꯤ ꯕꯤ ꯄꯤ ꯛꯃꯨꯛꯒ ꯂꯣ ꯑꯣꯏ ꯃꯥꯜꯂꯦ ꯇꯨꯝꯕ ꯄꯦꯟꯗꯕꯒꯤ ꯑꯩꯗꯤ
ꯑꯁ ꯄꯨꯡ ꯀꯌꯥ ꯀꯌꯥꯗ ꯍꯠꯒꯠꯄ꯭ꯔꯥ
ꯇꯨꯝꯕꯒ ꯍꯧꯋꯥꯠꯄꯗꯨ ꯃꯇꯝ ꯆꯥꯟꯅꯗ꯭ꯔꯤꯕ ꯆꯥꯛ ꯆꯥꯕꯗꯨ ꯊꯦꯡ ꯊꯦꯡꯅ ꯆꯥꯛ ꯆꯥꯏ ꯍꯣꯔꯦꯟꯁꯨꯨ ꯑꯃꯨꯛꯀ ꯄꯨꯡ ꯏꯂꯚꯦꯟ ꯊꯥꯔꯇꯤ ꯇꯨꯋꯦꯜꯐ ꯇꯨꯋꯦꯜꯞ ꯊꯥꯔꯇꯤꯗ ꯑꯃꯨꯛꯀ ꯆꯛ ꯆꯥꯔꯅꯤꯀꯣ ꯑꯗꯨꯒ ꯄꯨꯡ ꯋꯥꯟ ꯊꯥꯔꯇꯤ ꯇꯨꯒꯨꯝꯕꯗ ꯑꯃꯨꯛꯀ ꯇꯨꯝꯔꯅꯤ ꯑꯗꯨꯒ ꯄꯨꯡ ꯐꯣꯔ ꯐꯥꯏꯚ ꯇꯥꯔꯗ ꯍꯧꯒꯠꯂꯅꯤ
ꯀꯔꯤ ꯑꯗꯨ ꯄꯨꯡ ꯐꯣꯔ ꯐꯥꯐ ꯗꯨꯀꯥꯟ ꯇꯧꯕ꯭ꯔꯥ ꯅꯣꯏ
ꯅꯠꯇꯦ ꯏꯆꯦ ꯍꯣꯏꯅ ꯍꯧꯒꯠꯌꯣ ꯍꯧꯒꯠꯂꯣ ꯑꯩꯗꯣ ꯆꯠꯅꯤꯡꯗ꯭ꯔꯦ ꯍꯥꯏꯅꯁꯨ ꯃꯣꯏꯅ ꯍꯧꯒꯠ ꯍꯧꯀꯠꯂꯣ ꯇꯨꯝꯃꯟꯈ꯭ꯔꯦ ꯍꯥꯏ ꯍꯥꯏꯕꯒꯤ ꯑꯩꯁꯨ ꯀꯥꯏꯃꯨꯀ ꯃꯤꯅ ꯀꯣꯜ ꯇꯧꯔ ꯑꯦꯝ ꯎꯝ ꯃꯃꯤꯅ ꯉꯁꯤꯗꯒꯤꯗꯤ ꯋꯥꯛ ꯆꯠꯈ꯭ꯔꯅꯣꯅ ꯍꯥꯏꯔꯛꯈ꯭ꯔꯦ ꯑꯩꯗꯤ ꯕꯤꯄꯤ ꯂꯣꯁꯨ ꯑꯣꯏꯔꯣ ꯐꯖꯅ ꯇꯨꯝꯈꯤꯌꯣꯅ
ꯎꯝ ꯑꯗꯨꯅꯦ ꯑꯣꯖꯥꯅ ꯇꯨꯝꯃꯣ ꯀꯔꯤ ꯅꯪ ꯆꯠꯇ꯭ꯔꯁꯨ ꯌꯥꯢꯅ
ꯆꯛꯇ꯭ꯔꯁꯨ ꯌꯥꯔꯦ ꯑꯗꯨꯒ ꯑꯃꯨꯛꯀ ꯍꯧꯖꯤꯛꯒꯨꯝꯕ ꯃꯇꯝ ꯎꯝ ꯅꯨꯡꯊꯤꯟꯒꯨꯝꯕꯗ ꯑꯃꯨꯛꯀ ꯇꯨꯝꯃꯦꯅ ꯑꯗꯨꯗꯤ ꯌꯥꯗ꯭ꯔꯤꯅꯀꯣ ꯃꯇꯝꯁꯦ ꯑꯗꯨꯅꯤꯅꯦ ꯃꯣꯏꯅ ꯑꯩ ꯑꯗꯨꯒꯨꯝꯕ ꯃꯇꯝꯗ ꯑꯃꯨꯛꯀ ꯇꯨꯝꯃꯟꯕꯒꯤ ꯍꯧꯒꯠꯂꯣ ꯍꯧꯒꯠꯂꯣ
ꯑꯝ
ꯍꯧꯒꯠꯒꯥꯟꯗ ꯇꯨꯝꯅꯤꯡꯃꯥꯟꯗꯅ ꯆꯠꯄꯅꯦ ꯑꯌꯨꯛꯇꯤ
ꯌꯥꯢꯌꯦ ꯆꯠꯅꯤꯡꯗꯦ ꯍꯥꯢꯕ ꯌꯥꯢꯅ ꯅꯪꯁꯨ
ꯆꯠꯅꯤꯡꯗꯦ ꯍꯥꯏꯔꯁꯨ ꯌꯥꯗꯦ ꯑꯁꯦꯡꯕ ꯢꯆꯦ ꯑꯣꯏꯔꯗꯤ ꯑꯩꯅ ꯃꯥꯒꯤ ꯅꯨꯄꯥꯅ ꯆꯠꯀꯗꯕꯅꯦ ꯁꯨꯃꯥꯏꯅ ꯍꯥꯏ ꯍꯥꯏ ꯍꯥꯏꯕꯒꯤꯀꯣ
ꯃꯣꯏꯗꯤ ꯍꯛꯆꯥꯡ ꯐꯕꯒꯤꯅꯦ ꯑꯩꯈꯣꯏꯒꯤ ꯕꯣꯗꯤ ꯕꯣꯗꯤꯗꯨ ꯌꯦꯡꯉꯒ ꯍꯥꯏꯕ ꯌꯥꯏꯅ
ꯑꯩꯒꯤ ꯑꯁꯦꯡꯕ ꯏꯆꯦ ꯑꯣꯏꯔꯝꯃꯗꯤ ꯑꯩꯅꯁꯨ ꯍꯥꯏꯕ ꯉꯝꯕ ꯑꯗꯨ ꯑꯁꯦꯡꯕ ꯢꯆꯦꯁꯨ ꯅꯠꯇꯦ ꯑꯗꯨꯒꯨꯝꯕ ꯋꯥ ꯍꯥꯏꯕ ꯌꯥꯗꯦ ꯃꯣꯏ ꯂꯥꯟꯅ ꯍꯟꯈꯤꯅꯤ ꯑꯃꯨꯛꯀ
ꯎꯝ
ꯌꯥꯝꯗꯤ ꯐꯩꯌꯦ ꯃꯣꯏꯅ ꯂꯣꯏꯅꯃꯛ ꯌꯦꯡꯕꯤꯕꯅꯤꯅ ꯑꯗꯨꯗꯤ ꯑꯩ ꯋꯥ ꯂꯩꯍꯥꯟꯅꯤꯡꯗꯦ ꯌꯨꯝꯗ ꯁꯤꯗ ꯂꯥꯏꯅꯤꯡꯉꯥꯏꯁꯨ ꯀꯨꯏꯗꯤ ꯀꯨꯏꯗ꯭ꯔꯤꯅꯤꯗꯣ
ꯎꯝ
ꯅꯦꯛꯁ ꯋꯤꯛꯇ ꯆꯠꯈ꯭ꯔꯅꯦꯕ ꯑꯗꯨꯒꯤ
ꯑꯗꯨꯗꯤ ꯑꯁꯤꯗ ꯂꯩ ꯅꯆꯧ ꯈꯣꯏ ꯍꯣꯇꯦꯜꯗꯗꯤꯕ ꯇꯨꯝꯕꯒꯨꯝꯕꯗꯤ ꯅꯨꯡꯉꯥꯏꯕ꯭ꯔꯥ
ꯁꯥꯕꯥꯟꯅ ꯃꯣꯀꯩ ꯁꯪꯗ꯭ꯔꯦ ꯀꯃꯥꯏꯅ ꯇꯧꯒꯅꯤ
ꯍꯣꯁꯇꯦꯜꯗ ꯂꯩꯕ ꯃꯇꯝꯗꯗꯤ ꯇꯥꯏꯃꯤꯡꯗꯣ ꯐꯖꯅ ꯆꯥꯟꯅꯗꯦ ꯏꯆꯦ ꯈꯣꯏꯗ ꯂꯩꯕ ꯃꯇꯝꯗꯅ ꯈꯔ ꯅꯨꯡꯉꯥꯏ ꯑꯣꯀꯦ ꯈꯟꯗ꯭ꯔꯒ ꯅꯪꯗꯤ ꯂꯣꯏꯔꯦ
ꯎꯝ ꯃꯣꯏꯗꯤ ꯍꯛꯆꯥꯡꯁꯨ ꯈꯔꯗꯤ ꯐꯥꯕꯅꯤꯅꯀꯣ ꯃꯣꯏꯗꯤ ꯎ ꯂꯦꯕ ꯌꯥꯝꯅ ꯍꯥꯏꯗꯤ ꯃꯣꯏ ꯕꯣꯝꯅꯗꯤ ꯀꯟꯗꯕꯅꯤꯅ
ꯎꯝ
ꯁꯦꯡꯕ ꯏꯆꯦ ꯑꯣꯏꯔꯝꯃꯗꯤ ꯑꯩꯗꯣ ꯁꯨꯃꯥꯏꯅ ꯇꯥꯎꯕ ꯌꯦꯡ ꯉꯝꯗ꯭ꯔꯦꯒꯨꯝꯕ ꯍꯥꯏꯕ ꯏꯆꯦꯗꯤ ꯃꯛ ꯃꯔꯛꯀꯗꯤ ꯃꯥꯗꯤ ꯇꯨꯝꯂꯒ ꯂꯥꯏꯁꯅꯨꯇ ꯍꯥꯏꯔꯁꯨ ꯃꯥꯅ ꯅꯨꯄꯥꯅ ꯌꯥꯗꯦꯕ
ꯎꯝ ꯉꯥꯏꯈꯣ ꯅꯪꯒꯤꯗꯣ ꯆꯍꯤ ꯀꯌꯥ ꯋꯥꯠꯂꯤꯕ꯭ꯔꯥ
ꯅꯦꯛꯁ ꯏꯌꯥꯔꯅ ꯂꯣꯏꯔꯅꯤ
ꯀꯣꯏꯔꯦꯅ
ꯅꯣꯕꯦꯝꯕꯔ ꯁ꯭ꯋꯥꯏꯗ ꯂꯣꯏꯔꯅꯤ ꯑꯗꯨꯒ ꯁꯤꯛꯁ ꯃꯟꯁ ꯏꯟꯇꯔꯟ ꯇꯧꯕ ꯆꯠ ꯎꯝ
ꯀꯗꯥꯏꯗ ꯏꯟꯇꯥꯟ ꯄꯤꯗꯣꯏꯅꯣ ꯃꯣꯏ
ꯈꯪꯗꯦ ꯅꯣꯏ ꯂꯩꯐꯝꯗ ꯏꯟꯇꯔꯟ ꯇꯧꯐꯝ ꯂꯩꯕ꯭ꯔꯥꯅ ꯌꯦꯡꯕꯤꯌꯨ ꯇꯧ ꯄꯩꯁꯥ ꯄꯤꯗ꯭ꯔꯒ
ꯈꯪꯗ‌ꯦ ꯁꯤ ꯔꯤꯝꯁ ꯔꯤꯝꯁꯒꯨꯝꯕ ꯑꯗꯨꯗꯤ ꯂꯩꯔꯝꯒꯅꯤ
ꯑꯁ ꯃꯅꯤꯄꯨꯔꯗꯗꯤ ꯈꯪꯗꯦꯅꯦ ꯀꯃꯥꯏꯅ ꯇꯧꯒꯦꯔ ꯄꯩꯁꯥ ꯄꯤꯗꯕꯒꯤ ꯍꯣꯁꯄꯤꯇꯥꯜꯗ ꯄꯤꯗ꯭ꯔꯗꯤ ꯉꯝꯃꯔꯣꯏꯑꯕ ꯑꯃꯨꯛꯀ ꯂꯤꯁꯤꯡ ꯃꯉꯥꯃꯨꯛꯃꯨꯛ ꯅꯅꯤꯔꯒ ꯊꯥ ꯃꯥ ꯉꯥꯛꯇꯀꯣ
ꯎꯝ
ꯑꯗꯒꯤ ꯑꯩ ꯑꯃꯨꯛꯀ ꯃꯊꯥ ꯁꯥꯔ ꯂꯩꯅꯤꯗꯨꯒꯤ ꯈꯜꯂꯒ
ꯍꯣꯏ ꯑꯗꯣꯝ ꯃꯄꯥꯟꯗꯗꯤ ꯀꯌꯥ ꯀꯌꯥ ꯂꯧꯕ꯭ꯔꯥ
ꯂꯤꯁꯤꯡ ꯃꯔꯤ ꯅꯠꯇ꯭ꯔꯗꯤ ꯂꯤꯁꯤꯡ ꯃꯉꯥ ꯁꯨꯃꯥꯏꯅ ꯇꯧꯔ ꯂꯩꯔꯤꯕ
ꯑꯗꯨ ꯏꯟꯇꯔꯟ ꯑꯣꯏꯔꯗꯤ ꯃꯈꯣꯏꯅ ꯊꯕꯛ ꯄꯤꯗꯣꯏꯔꯥ ꯅꯠꯇ꯭ꯔꯒ ꯅꯣꯏꯅ ꯊꯤꯗꯣꯏꯔꯥ
ꯑꯃꯨꯛꯀ ꯑꯩꯈꯣꯏꯅ ꯊꯤꯈꯤꯅꯤ
ꯑꯁ
ꯌꯥꯝ ꯋꯥꯕ ꯊꯥꯕꯥꯛ ꯅꯤꯗ ꯈ‌ꯣꯏꯁ‌ꯦ
ꯃꯣꯏꯅ ꯄꯤꯔꯨꯗꯤ ꯌꯥꯝ ꯅꯨꯡꯉꯥꯏꯒꯅꯤꯀꯣ ꯄ꯭ꯂꯦꯁꯃꯦꯟꯗꯣ
ꯎꯝ ꯃꯣꯏꯅ ꯄꯤꯔꯤꯗꯤ ꯐ ꯃꯨꯛꯀꯁꯨ ꯃꯁꯇꯥꯔ ꯇꯝꯅꯤꯡꯉꯥꯏ ꯂꯩ ꯑꯩꯈꯣꯏ ꯏꯃꯨꯡꯒꯤ ꯃꯁꯇꯥꯔꯁꯨ ꯇꯝꯕ ꯉꯝꯃꯔꯣꯏꯗ ꯎꯝ ꯆꯠꯈ꯭ꯔꯅꯤ ꯑꯁ ꯎꯝ ꯑꯩꯈꯣꯏꯗꯗꯤ ꯈꯔ ꯇꯨꯂꯣꯞ ꯀꯨꯝꯕ ꯆꯥꯎꯔꯒ ꯄꯥꯏꯅꯤꯡ ꯆꯥꯅꯤꯡꯉꯗꯤꯅꯦ ꯃꯁꯇꯥꯔꯅ ꯇꯧꯋꯣ ꯇꯋꯣꯅ ꯎꯝ ꯕꯦꯆꯂꯔ ꯈꯛꯀꯗꯤ ꯀꯣꯅꯥꯗꯦ ꯀꯅꯥꯗꯦꯅ ꯍꯥꯏꯔ ꯂꯩ ꯌꯨꯝꯁꯨ ꯋꯥꯕꯅꯤꯅ ꯑꯩ ꯉꯝ ꯑꯗꯨꯝ ꯇꯣꯛꯈ꯭ꯔꯅꯤꯗ ꯃꯁꯇꯥꯔꯗꯤ
ꯈꯪꯗ꯭ꯔꯦꯗ ꯑꯩꯈꯣꯏꯁꯦ ꯌꯥꯝ ꯂꯥꯏꯔꯕ ꯍꯥꯏꯁꯦ ꯌꯥꯝ
ꯑꯗꯨꯅ ꯅꯣꯏ ꯅꯄꯥ ꯅꯤ ꯌꯥꯝꯅ ꯊꯨꯅ ꯆꯠꯂꯒ ꯄꯩꯁꯥ ꯌꯥꯝ ꯌꯥꯝ ꯇꯥꯜꯂ ꯂꯥꯛꯈ꯭ꯔꯣ
ꯍꯣꯏ ꯍꯣꯏ ꯉꯥꯏꯈꯣ ꯑꯩꯒꯤ ꯐꯣꯟꯁꯨ ꯕꯦꯇ꯭ꯔꯤ ꯌꯥꯎꯗ꯭ꯔꯦ ꯍꯣꯔꯦꯟ ꯑꯃꯨꯛ ꯇꯧꯔꯛꯑꯣ ꯐꯣꯟ ꯆꯥꯔꯖ
ꯍꯣꯏ ꯍꯣꯏ ꯎꯝ